ꯋꯥꯔꯤ ꯇꯧꯔꯤꯉꯩꯗ
ꯂꯣꯏꯗ꯭ꯔꯤꯉꯩ ꯃꯨꯛꯇꯖ ꯈꯔꯦ
ꯎꯝ
ꯅꯨꯡꯉꯥꯏꯗꯕ꯭ꯔꯥ
ꯎꯝ ꯈꯔ ꯋꯥꯠꯂꯤꯅꯦ ꯑꯗꯨꯏꯅꯤꯅꯦ ꯇꯛꯎꯔꯤꯁꯦ
ꯑꯗꯨ ꯑꯂ ꯆꯥꯒꯤ ꯄ꯭ꯂꯦꯌꯔ ꯑꯩꯈꯣꯏꯗꯣ ꯑꯗꯨꯗꯤ ꯑꯁ
ꯑꯟꯅꯔꯣ ꯑꯥ
ꯅꯪꯒꯤ ꯅꯦꯠꯋꯥꯛꯛꯁꯦ ꯈꯔ ꯊꯤꯕ ꯃꯥꯜꯂꯦ
ꯎꯝꯔꯤꯔꯥ
ꯇꯥꯔꯦ ꯇꯥꯔꯦ ꯍꯧꯖꯤꯛꯇꯤ
ꯀꯦꯞ ꯀꯔꯤ ꯍꯥꯏꯕ꯭ꯔꯥ ꯑ ꯑ ꯑ ꯑ ꯑ ꯍꯧꯖꯤꯛ ꯍꯧꯖꯤꯛ ꯀꯕꯥ
ꯁꯃꯣꯏ ꯀꯣꯒꯤꯤ ꯄꯕꯥꯗꯣꯛ ꯀꯣꯣꯏ ꯁꯥ
ꯎꯝ ꯑꯗꯨ ꯄ꯭ꯂꯦꯌꯔꯈꯣꯏꯁꯨ ꯃꯣꯏꯗꯤ ꯑꯥ ꯂꯣꯡ ꯁꯣ ꯇꯧꯅꯤꯅ ꯑꯩꯈꯣꯏꯗꯤ ꯀꯔꯤ ꯀꯔꯤ ꯍꯥꯏꯖꯔꯥ ꯁꯨꯃꯥꯏꯅ ꯇꯧꯕꯗꯣ ꯐꯖꯩꯌꯦꯕ
ꯎꯝ
ꯄꯦꯂꯦꯕ ꯍꯥꯏꯗꯤ ꯑꯗꯨ ꯑꯗꯨꯝ ꯆꯥꯟꯁ ꯂꯩꯕ ꯈꯨꯗꯤꯡ ꯀꯥꯞꯄꯗꯣ ꯑꯗꯨꯅ ꯄꯨꯖꯗ꯭ꯔꯣ ꯑ ꯑꯗꯨ ꯑꯣꯏꯔꯁꯨ ꯃꯣꯏꯁꯦ ꯄꯥꯁꯤꯡꯗꯤ ꯈꯔ ꯁꯣꯂꯦ
ꯑꯥ
ꯣꯗ
ꯎꯝ
ꯕꯣꯔ ꯄꯤꯕ ꯂꯧꯁꯤꯟꯕ ꯑꯗꯨꯗꯤ ꯈꯔ ꯁꯣꯜꯂꯤ
ꯎꯝ ꯐꯖꯕꯅꯤꯍꯦ ꯃꯣꯏ ꯂꯩꯗꯨꯁꯨ ꯌꯥꯔꯦ ꯗꯤꯅꯥꯒ ꯇꯧꯈꯤꯕꯗꯣ ꯈꯤꯇꯪ ꯉꯥꯛꯇꯪ ꯉꯥꯏꯔꯕꯅꯤ ꯃꯣꯏ ꯁꯤꯅꯤꯉꯥꯏ ꯑꯥꯔꯖꯦꯟꯇꯤꯅꯥ
ꯑꯔꯖꯦꯟꯇꯤꯅꯥ ꯑꯁ ꯑꯗꯨ ꯅꯨꯃꯤꯠꯇꯨꯗ
ꯈꯔ ꯃꯤꯅꯤꯠ ꯑꯅꯤꯒꯨꯝꯕꯁꯨ ꯑꯦꯛꯁꯇ꯭ꯔꯥ ꯄꯤꯔꯗꯤꯀꯣ ꯑꯔꯖꯦꯟꯇꯤꯅꯥ ꯗ꯭ꯔꯣ ꯇꯥꯔꯅꯤ ꯃꯣꯏꯗꯌꯥ ꯌꯥꯝ ꯁꯍꯟꯈ꯭ꯔꯦ ꯑꯗꯣ ꯑꯃꯈꯣꯏꯗꯨꯗꯤ ꯑꯥ
ꯎꯝ
ꯑꯃꯈꯣꯏꯗꯨꯗꯤ ꯑꯗꯨꯝ ꯆꯦꯟꯕ ꯉꯝ꯭ꯔꯤꯕ ꯌꯥꯝ ꯀꯜꯂꯤ
ꯑꯔꯖꯦꯟꯇꯤꯅꯥꯒꯤ ꯄ꯭ꯂꯦꯌꯥꯔꯁꯤꯡꯗꯤ ꯀꯩꯅꯣ ꯇꯧꯕꯅꯦ ꯃꯣꯏ ꯁꯤꯅꯤꯌꯔ ꯄ꯭ꯂꯦꯌꯔ ꯌꯥꯝꯃꯦꯕ ꯖꯨꯅꯤꯌꯔ ꯄꯥꯛ ꯌꯥꯎꯗꯦꯕ
ꯎꯝ
ꯑꯥꯔꯖꯦꯟꯇꯤꯅꯥ ꯌꯥꯝ ꯁꯨꯅ ꯁꯤꯔꯗꯤ ꯐꯥꯗꯣꯏꯅꯤ ꯁꯤꯅꯤ ꯑꯩꯈꯣꯏꯗꯤ
ꯍ ꯍꯨꯃꯥꯡꯗ ꯑꯣ ꯌꯥꯝ ꯁꯥꯎꯔꯒ ꯑꯗꯨꯒ ꯃꯣꯏꯗꯤ ꯀꯔꯤꯒꯤꯔꯥ ꯏꯟꯖꯨꯔꯤꯁꯨ ꯌꯥꯝ ꯂꯩ ꯂꯩ ꯂꯩꯕꯗꯣ ꯎꯠꯊꯣꯛꯈ꯭ꯔꯦꯕ
ꯎꯝ
ꯇꯣ ꯃꯈꯣꯏꯗꯨꯗꯤ ꯑꯁ ꯌꯥꯝ ꯀꯜꯂꯤ
ꯎꯝ
ꯋꯥꯗꯤ ꯋꯥꯔꯝꯅꯤ
ꯅꯍꯥ ꯌꯥꯝꯕꯩꯅꯦ ꯃꯣꯏ ꯄꯥꯔꯇꯒ ꯀꯥꯡꯕꯨꯗ
ꯎꯝ ꯋꯥꯔꯝꯒꯅꯦꯕ ꯑꯗꯨꯣ ꯎ ꯑꯃꯨꯛ ꯎ ꯅꯥꯏꯟꯇꯤ ꯃꯤꯅꯤꯠꯁ ꯁꯅꯥꯔ ꯋꯥꯃꯨꯀ ꯊꯥꯔꯇꯤ ꯃꯤꯅꯤꯠꯁꯅꯎꯗ ꯑꯃꯨꯀ
ꯎꯝ
ꯅꯍꯥꯟ ꯄ꯭ꯔꯣꯗꯨꯒ ꯁꯅꯥꯕꯗꯨꯁꯨ ꯑꯁ ꯑꯗꯨ ꯅꯨꯃꯤꯠꯇꯨꯗ ꯑꯦꯛꯁꯇ꯭ꯔꯥ ꯇꯥꯏ ꯈꯨꯨ ꯑꯗ
ꯍꯣꯏ ꯑꯦꯛꯁꯇ꯭ꯔꯥ ꯇꯥꯏꯝꯗ ꯄꯩꯁꯥ ꯇꯥꯏꯝ ꯇꯦꯟ ꯃꯤꯅꯤꯠꯁ ꯄꯤꯕꯅꯤꯅꯗꯣ ꯇ ꯃꯤꯅꯤꯁ ꯐ ꯃꯤꯅꯤꯁ ꯑꯁꯦꯡꯕꯗꯤ ꯇꯦꯟ ꯃꯤꯅꯤꯠꯁꯅꯦꯕ ꯑꯦꯛꯁꯇ꯭ꯔꯥ ꯇꯥꯏꯝ ꯄꯤꯔꯤꯗꯣ ꯇꯦꯟ ꯃꯤꯅꯤꯠꯁ ꯀ ꯃꯇꯨꯡꯗ ꯇꯨꯋꯦꯜꯐ ꯊꯥꯔꯇꯤꯟ ꯃꯤꯅꯤꯠꯁꯃꯨꯛ ꯁꯥꯟꯅꯔꯦꯕ ꯊꯥꯔꯇꯤꯟ ꯃꯤꯅꯤꯠꯁ ꯁꯥꯟꯅꯕꯗꯨꯗ ꯑꯗꯨꯒ ꯍꯥꯏꯗꯤ ꯄꯦꯅꯥꯜꯇꯤ ꯀꯩꯀꯥ ꯌꯦꯡꯕꯗ ꯑꯗꯨꯝ ꯃꯇꯝꯗꯤ ꯊꯤꯟ ꯃꯉꯥꯒꯨꯝꯕꯗꯤ ꯆꯠꯈ꯭ꯔꯕ ꯑꯃ ꯑꯗꯨ ꯁꯚꯦꯟꯇꯤꯟ ꯑꯩꯠꯇꯤꯟ ꯌꯥꯎꯈ꯭ꯔꯕꯅꯦꯕ ꯒꯣꯜ ꯁꯦꯂꯦꯕ꯭ꯔꯦꯠ ꯇꯧꯕꯒꯤ ꯃꯇꯝꯁꯨ ꯌꯦꯡꯗꯤ ꯌꯦꯡꯉꯨ ꯩꯅꯦ ꯑꯗꯨ ꯑꯣꯏꯔꯁꯨ ꯃꯇꯝꯗꯨ ꯍꯦꯟꯃꯟꯈ꯭ꯔꯦꯔꯤꯕ
ꯎꯝ ꯑꯗꯨ ꯑꯗꯨ ꯅꯨꯃꯤꯠꯇꯨꯁꯨ ꯑ ꯀꯔꯤꯗ꯭ꯔꯥ ꯎꯝ ꯑꯃ ꯎꯝ ꯍꯦꯗꯤ ꯑ ꯅꯝꯕꯝꯕꯔ ꯇ꯭ꯋꯦꯟꯇꯤ ꯎ ꯃꯥꯒꯤ ꯃꯀꯣꯛ ꯇꯧꯋꯦ ꯍꯥꯏꯦꯟꯅ ꯑꯣꯐꯁꯥꯏ ꯄꯤꯕꯗ ꯑꯗꯨꯁꯨ ꯑꯣꯐꯔ ꯅꯠꯇꯕꯤꯗ ꯄꯤꯕꯅꯤꯅ ꯈꯔ ꯅꯨꯡꯉꯥꯏꯇꯦ꯫
ꯁ꯭ꯌꯥꯗꯨꯔꯣ
ꯎꯝ
ꯐꯥꯏꯅꯤ ꯀꯩꯅꯣ
ꯑꯣ ꯍꯧꯅꯗꯦꯍꯦ ꯑꯗꯨꯒꯤ ꯑꯗꯨ ꯑꯣꯏꯕꯒꯤ ꯔꯦꯐ꯭ꯔꯤꯗꯣ ꯎꯝ ꯑ-ꯆꯍꯤ ꯃꯔꯤꯒꯤ ꯃꯥꯕꯨ ꯀꯩꯅꯣ ꯂꯧꯊꯣꯛꯈ꯭ꯔꯦꯅ ꯃꯥꯒꯤ ꯀꯩꯅꯣ ꯑꯗꯨꯅ ꯎꯝ꯫ ꯑꯗꯨꯅ ꯑꯗꯨ ꯅꯨꯃꯤꯠꯇꯨꯗ ꯐꯖꯅ ꯌꯦꯡꯉꯣ꯫ ꯑꯗꯨ ꯃꯥ ꯑꯗꯨ ꯅꯨꯄꯥꯗꯣ
ꯀꯩꯅꯣ ꯇꯧꯗꯦ ꯑꯗꯨ-ꯑꯗꯨ ꯒꯣꯜ ꯇꯧꯍꯜꯂꯒ ꯑꯗꯨꯝ ꯀꯩꯅꯣ ꯇꯧꯕ ꯌꯥꯕꯅꯦ꯫
ꯂꯥꯁ ꯒꯣꯜꯗ ꯆꯟꯈꯤꯕꯗꯨꯔꯣ ꯑꯥꯎꯠꯁꯥꯏꯠ ꯄꯤꯈ꯭ꯔꯤꯗꯣ ꯑꯗꯨ
ꯎꯝ ꯍꯣꯏ
ꯕꯥꯔꯔꯦꯁꯨ ꯍꯥꯏꯒ꯭ꯔꯤꯗꯨꯗꯤ ꯃꯣꯏ ꯆꯦꯛ ꯇꯧ ꯀꯪꯕꯨꯨꯅꯁꯨ ꯍꯥꯏꯕꯩꯅꯦꯕ-ꯑ ꯖꯁꯀꯤ ꯗꯤꯁꯤꯁꯟ ꯈꯛꯇ ꯅꯠꯇꯦꯕ
ꯑ-ꯑ-ꯑꯗꯨ ꯑꯣꯏꯔꯁꯨ ꯑꯗꯨ-ꯑꯗꯨ ꯗꯔꯣ ꯑꯗꯨ ꯗ꯭ꯔꯣ ꯇꯧ ꯗ꯭ꯔꯣ ꯇꯧꯍꯜꯂꯒ ꯑꯃꯨꯛꯀ ꯎꯝ ꯄꯦꯅꯥꯜꯇꯤ ꯆꯟꯕ ꯌꯥꯏꯅ꯫
ꯑꯗꯨꯗꯤ ꯌꯥꯔꯔꯣꯏ ꯒꯦꯝ ꯂꯣꯏꯈ꯭ꯔꯕꯗꯨ꯫
ꯑꯦ
ꯖꯥꯁꯁꯤꯡꯅ ꯄꯤꯕ ꯂꯣꯏꯔꯗꯤ ꯂꯣꯏꯔꯦ ꯑꯃꯨꯛ ꯔꯤꯃꯦꯁꯇꯤ ꯇꯧꯔꯔꯣꯏ꯫
ꯑꯗꯨꯒꯤ ꯑꯗꯨ ꯅꯨꯄꯥꯒꯤ ꯑ-ꯑꯗꯨꯒꯤ ꯅꯨ-ꯔꯦꯐ꯭ꯔꯤꯗꯣ ꯌꯥꯗ꯭ꯔꯦꯅ ꯂꯧꯊꯣꯛꯈ꯭ꯔꯦ꯫
ꯔꯦꯐ꯭ꯔꯤꯗꯣ ꯑꯗꯨ ꯃꯥ-ꯃꯥꯟ ꯃꯊꯟꯇ ꯗꯤꯁꯤꯖꯟ ꯂꯧꯕ ꯉꯝꯗꯕꯒꯤ ꯀꯦꯃꯦꯔꯥ ꯌꯦꯡꯕ ꯀꯥꯡꯕꯨ ꯕꯨꯗꯨꯁꯨ ꯇꯥꯟꯅꯔꯦꯕ ꯇꯥꯟꯅꯔꯕ ꯃꯇꯨꯡꯗ ꯃꯥ ꯑꯃꯨꯛ ꯌꯦꯡꯉꯦ ꯔꯤꯄ꯭ꯂꯦꯗꯣ꯫ ꯔꯤꯄ꯭ꯂꯦ ꯌꯦꯡꯉꯒ ꯑꯃꯨꯛ ꯄꯤꯕꯅꯦꯕ ꯃꯥ-ꯃꯥ ꯃꯊꯟꯗꯒꯤ ꯗꯤꯁꯤꯖꯟ ꯅꯠꯇꯦꯕ ꯃꯅꯨꯡꯗ ꯌꯦꯡꯂꯤꯕ ꯀꯥꯡꯒꯨꯅꯁꯨ ꯗꯤꯁꯤꯖꯟ ꯄꯤꯕꯩꯅꯦ ꯃꯥ ꯃꯊꯟ ꯗꯤꯁꯤꯖꯟ ꯂꯧꯕ ꯌꯥꯗꯦꯕ ꯑꯗꯨꯗ꯫
ꯎꯝ ꯑ-ꯑꯍꯥꯎ ꯋꯥꯔꯤ ꯁꯅ-ꯁꯅꯔꯒ ꯅꯪꯖꯦ ꯎꯪꯍꯨꯡ ꯄ꯭ꯔꯣꯠꯇꯨꯒꯜ ꯑꯣꯏꯔꯝꯃꯦ꯫
ꯈꯣꯏꯁꯨ ꯄ꯭ꯔꯣꯇꯨ ꯍꯥꯎꯁꯅꯦ ꯀꯩꯅꯣ ꯄ꯭ꯔꯣꯇꯨꯒꯜꯅꯦ꯫
ꯑꯗꯨꯒꯤꯅꯤꯗꯥ ꯑꯥꯔꯖꯦꯟꯇꯤꯅꯥ ꯁꯤꯔꯗꯤ ꯑꯩ ꯌꯥꯏ꯫ ꯑꯥꯔꯖꯦꯟꯇꯤꯅꯥꯕꯨ ꯍꯥꯏꯕ ꯀꯥꯟꯗꯗꯤ ꯑꯝ ꯅꯪꯁꯦ ꯋꯥꯈꯜ ꯌꯥꯝ ꯆꯪꯗꯦꯕ꯫
ꯍꯨꯡ
ꯍꯧꯖꯤꯛꯇꯤ ꯄ꯭ꯔꯣꯇꯨꯒꯜ ꯍꯥꯏꯕ ꯀꯥꯟꯗꯅ ꯌꯥꯝ ꯅꯪꯉꯣꯟꯗ ꯌꯥꯝ ꯄꯜꯂꯦꯕ꯫
ꯍꯟꯗꯛ ꯇ꯭ꯔꯣꯐꯤ ꯄꯨꯒꯗꯧꯕꯗꯨꯕꯨ ꯑꯗꯨꯃꯥꯏ ꯉꯥꯡꯕ ꯌꯥꯕ꯭ꯔꯣ꯫
ꯑꯦꯁ ꯉꯁꯥꯏꯗꯨꯗꯤ ꯐ꯭ꯔꯥꯟꯁꯄꯨ ꯎꯝ ꯉꯁꯥꯏꯗꯨꯗꯤ ꯐ꯭ꯔꯥꯟꯁ ꯍꯥꯏꯕ ꯅꯠꯇ꯭ꯔꯣ
ꯑꯥ ꯅꯠꯇꯦ ꯄꯣꯔꯇꯨꯒꯥꯜꯅꯤ ꯑꯁꯦꯡꯕꯗꯤ ꯐ꯭ꯔꯥꯟꯁꯄꯨꯁꯨ ꯑꯈꯣꯏ ꯁꯞꯄꯣꯔꯠ ꯇꯧꯋꯦ ꯐ꯭ꯔꯥꯟꯁꯄꯨꯁꯨ꯫ ꯐ꯭ꯔꯥꯟꯁꯅꯦ ꯑꯗꯨꯒ ꯄꯣꯔ ꯇ꯭ꯔꯨꯒꯥꯜꯅꯦ, ꯕ꯭ꯔꯥꯖꯤꯜꯅꯦ ꯑꯍꯨꯝꯅꯦ ꯑꯩꯗꯤ꯫
ꯄꯣꯔꯇꯨꯒꯥꯜꯅ ꯂꯤꯞ ꯇꯧꯔꯗꯤ ꯐꯩ꯫
ꯀꯔꯤ ꯃꯔꯝꯅꯣ ꯅꯪ ꯁꯞꯄꯣꯔꯠ ꯇꯧꯕ꯭ꯔꯥ꯫
ꯑꯩꯈꯣꯏꯒꯤ ꯑꯥꯏꯗꯣꯜ ꯂꯩꯔꯤꯁꯤꯗꯤ ꯔꯣꯅꯦꯜꯗꯣ
ꯁꯨꯏ ꯍꯥꯏꯕ ꯇꯧꯕꯗꯨꯒꯤꯔ
ꯑꯗꯨꯏ ꯇꯧꯈꯩꯅꯤꯅꯦ ꯁꯨꯏ ꯇꯧꯔꯒ ꯍꯟꯗꯛꯀꯤ ꯋꯥꯔꯛ ꯑꯥꯎꯁꯤ ꯊꯥꯡꯒꯠꯇꯣꯏꯅꯤꯃꯣ
ꯝ
ꯉꯔꯗꯕꯅꯦ ꯏꯁꯄꯦꯟꯒꯤ ꯍꯌꯦꯡ ꯏꯁꯄꯦꯟꯒ ꯅꯪ ꯏꯁꯄꯦꯟ ꯇꯧꯗꯣꯏ ꯅꯠꯇ꯭ꯔꯣ
ꯑ ꯎꯝ ꯁꯄꯦꯟꯦꯟ ꯇꯎꯅꯤ
ꯦꯠ ꯇꯧꯁꯨ꯭ꯔꯣ
ꯇꯁꯦ
ꯅꯪ ꯎꯝ ꯀꯩꯅꯣ ꯄ꯭ꯔꯣꯇꯨꯒꯣꯜ ꯀꯞ ꯂꯧꯔꯗꯤ ꯑꯩ ꯖꯒꯣꯏ ꯄꯩꯁꯥꯕꯤꯒꯦ
ꯗꯤꯑꯣ ꯀꯣꯜ ꯇꯧꯔ
ꯄꯦꯟꯕꯨꯗꯤ ꯏꯂꯥꯏ ꯂꯥꯏꯅ ꯉꯝꯒꯅꯤꯗ ꯄꯣꯠꯇꯣ
ꯌꯥꯗꯦ ꯍꯥꯏꯕꯒꯤꯅꯦ ꯑꯗꯣ ꯍꯧꯖꯤꯛ ꯇꯧꯔꯤꯗꯣ
ꯅꯪ ꯉꯝꯃꯣꯏ ꯍꯥꯏꯕꯒꯤ ꯃꯊꯟꯇ ꯅꯪꯒꯤ ꯃꯔꯥꯡꯗ ꯌꯥꯗꯕꯒꯤ ꯀꯩꯅꯣꯝ ꯇꯧꯕꯅꯤ
ꯏꯁꯄꯦꯟꯒ ꯄꯣꯔꯇꯨꯒꯜꯁ ꯅꯥꯕꯗ ꯌꯦ ꯑꯃꯨꯛꯀ ꯄꯣꯔꯇꯨꯒꯥꯜꯅꯈꯣꯏ ꯑꯁꯣꯏ ꯑꯁꯣꯏꯗꯅ ꯉꯝꯒꯅꯤ ꯌꯦꯡꯉꯣ
ꯑꯃꯗ
ꯑ ꯃꯅꯤꯉ
ꯎꯝ
ꯁꯄꯦꯟ ꯉꯝꯗꯅꯍꯥꯟ ꯅꯦꯁꯅꯦꯜ ꯂꯤꯛ ꯑꯃ ꯂꯩꯕꯗꯨꯁꯨ ꯉꯥꯝꯗꯦ ꯐꯩ
ꯑꯗꯨ ꯉꯝꯗꯕꯒꯤ ꯄ꯭ꯔꯥꯛꯛꯇꯤꯁ ꯐꯖꯅ ꯇꯧꯔꯦꯍꯌꯦ ꯑꯩꯉꯣꯟꯗ ꯇꯧꯔꯛꯑꯦ
ꯑꯗꯨꯗ ꯍꯦꯟꯅ ꯁꯥꯊꯤꯕꯩ ꯃꯑꯣꯡꯗ ꯄꯣꯔꯇꯨꯒꯥꯜ ꯑꯃꯨꯛ ꯇꯧꯔꯛꯀꯅꯤ
ꯁ ꯃꯣꯏ ꯄ꯭ꯂꯥꯟꯗꯣ ꯂꯣꯏꯅ ꯏꯁꯇꯗꯤꯗꯣ ꯁꯨꯃꯥꯏꯅ ꯇꯧꯔꯗꯤ ꯉꯝꯒꯅꯤ ꯍꯥꯏꯕ ꯄꯣꯠꯇꯣ ꯂꯣꯏꯅ ꯐꯤꯛꯁ ꯇꯧꯕ ꯂꯣꯏꯔꯦ ꯃꯣꯏ
ꯌꯦꯌꯦꯡꯁꯦ ꯃꯇꯝꯗꯣ ꯌꯥꯔꯗꯤ ꯑꯩꯕꯨ ꯁꯨ ꯍꯧꯒꯠꯄꯤꯌꯨ ꯀꯣ
ꯍꯥꯏꯦ ꯊ ꯐꯇꯤꯖ ꯉ ꯂ ꯂꯩꯦꯗ
ꯑꯣ ꯑꯩ ꯉꯥꯏꯍꯥꯛꯇꯪ ꯇꯨꯝꯝꯈꯤꯒꯦꯕ
ꯍ
ꯏꯁꯄꯦꯟꯕꯨ ꯐꯖꯅ ꯁꯞꯄꯣꯔꯠ ꯇꯧꯅꯤꯡꯉꯥꯏ
ꯇꯨꯝꯂꯒ ꯍꯧꯒꯠꯂꯒ ꯌꯦꯡꯕꯗꯨꯗꯤ ꯅꯨꯡꯉꯥꯏꯇꯕꯅꯤꯍꯦ ꯕꯣꯁ
ꯑꯁ ꯅꯨꯡꯉꯥꯏꯕꯅꯦꯍꯦ ꯉꯥꯏꯍꯥꯛꯇꯪꯃꯔꯕ ꯑꯗꯨꯝ ꯂꯣꯠꯄꯗꯨꯣ ꯃꯥꯕꯥꯜ ꯂꯣꯠꯄꯤꯗ꯭ꯔꯗꯤ ꯑꯁ ꯅꯨꯡꯉꯥꯏꯗꯦꯅꯦ
ꯎꯝ ꯍ ꯀꯞꯁꯨ ꯑꯃꯨꯛ ꯂꯣꯏꯗꯣꯔꯤꯅꯦ ꯀꯨꯏꯗꯣꯏꯔꯤꯅꯦ ꯍꯞꯇꯥ ꯑꯅꯤ ꯈꯛꯇꯪ ꯉꯥꯏꯔ
ꯑꯗꯨ ꯑꯣꯏꯔꯗꯤ ꯏꯃꯥꯅꯤ ꯋꯥꯔꯤ ꯁꯥꯟꯅꯔꯤꯉꯥꯏ ꯂꯩꯔꯔꯣꯏꯀꯣ
ꯍꯥꯏꯔꯔꯣꯏ ꯃꯇꯝ ꯂꯣꯏꯔꯅꯦ
ꯎꯝ ꯇꯣꯄꯤꯛꯁꯦ ꯅꯨꯡꯉꯥꯏꯕ ꯈꯔ ꯋꯥꯠꯂꯅꯦꯕ
ꯋꯥꯔꯤꯔꯤꯁꯦ
ꯍꯣꯏ
ꯆꯤꯆꯦꯅ ꯍꯥꯏꯕ ꯆꯨꯝꯗ꯭ꯔꯣ
ꯔꯕꯥ
ꯆꯨꯆꯦꯅ ꯍꯥꯏꯕ ꯆꯨꯝꯗ꯭ꯔꯣ
ꯆꯨꯝꯃꯦ ꯆꯨꯝꯃꯦ
ꯍꯧꯖꯤ ꯆ ꯆꯕ꯭ꯔꯥ
ꯍꯥ
ꯅꯪ ꯍꯧꯖꯤꯛ ꯆꯠꯈꯕ꯭ꯔꯥ
ꯁ ꯊꯥꯕꯒꯦ
ꯆꯥꯛ ꯆꯥꯕ꯭ꯔꯥ ꯍꯧꯖꯤꯛ
ꯆꯪ ꯁꯥꯗꯦ ꯆꯪ ꯆꯕ ꯂꯣꯔ
ꯑꯣ ꯀ꯭ꯋꯥꯒꯨꯝꯕ ꯁꯥꯏꯕꯒꯤꯔ
ꯍꯧꯖꯤꯛꯈ꯭ꯔꯣ
ꯑꯥ
ꯑ ꯃꯥꯎ ꯐ꯭ꯔꯁꯅ ꯆꯕꯅꯤ
ꯑ ꯑꯩ ꯌꯥꯝ ꯍꯩꯌꯦꯀꯣ
ꯑ ꯆꯔꯨꯕꯨꯒꯦ
ꯀ꯭ꯔꯤꯉꯔꯥ
ꯎꯛꯂꯥꯎꯕꯤ
ꯄꯨꯛꯂꯥꯎꯕꯤ
ꯑꯥ
ꯑꯗꯨ ꯃꯥꯂꯛꯅꯤ ꯀꯣꯅ
ꯍꯥꯎ ꯍꯪꯁꯥꯔꯁꯨ ꯄꯣꯣꯛꯗꯤ ꯅꯣꯏꯗ
ꯅꯪꯒꯤ ꯄꯨꯣꯛꯛꯇꯨꯗ ꯅꯪꯁꯨ ꯂꯥꯎꯔꯛꯀꯅꯤ ꯄꯨꯈꯊ
ꯑꯩꯗꯤ ꯌꯥꯝꯅ ꯅꯣꯏꯔꯁꯨ ꯄꯨꯨꯡꯗꯤ ꯆꯥꯎꯊꯣꯛꯇꯦ
ꯀꯔꯤꯒꯗꯥ ꯕꯦꯇꯃꯤꯟ ꯀꯩꯅꯣ ꯂꯩꯏ ꯇ ꯎꯝ ꯍꯥꯥ
ꯈꯨꯨꯞꯗꯤꯁ ꯍꯔꯀ ꯀꯩ ꯀꯩ ꯀꯥꯟꯗꯤꯅ
ꯑꯥ ꯈꯔ ꯄꯤꯌꯨꯔ
ꯌꯥꯝꯪ ꯆꯥꯎꯕ꯭ꯔꯣ
ꯎꯝ
ꯇꯥꯎꯗꯣ ꯃꯥꯂ
ꯆꯥꯎꯋꯣꯏꯗ
ꯀꯦꯖꯤ ꯑꯅꯤ ꯑꯍꯨꯝ ꯇꯥꯗꯧ ꯃꯥꯜꯂꯦ ꯅꯪ ꯍꯄꯣꯛ